ꯍꯜꯂꯣ꯫ ꯏꯟꯅꯥꯔꯣ꯫
ꯀꯅꯥꯔꯥꯀꯣ ꯁꯤꯁꯦ꯫
ꯅꯡꯗꯤ ꯀꯅꯥꯅꯣ
ꯈꯪꯗꯦ ꯍꯥꯏ꯫
ꯀꯩꯒꯤ ꯈꯪꯗꯕ꯭ꯔꯣ꯫
ꯑꯈꯣꯏꯗꯤ ꯅꯣꯏꯕꯨ ꯈꯪꯗꯦ ꯀꯣ꯫
ꯀꯔꯤꯒꯤ ꯈꯪꯗꯕ꯭ꯔꯣ
ꯑꯁ ꯋꯥꯔꯤꯁꯨ ꯂꯤꯃꯟꯗꯅ ꯋꯥꯔꯤ ꯂꯩꯇꯔ꯭ꯦꯗꯥ
ꯑꯁ ꯂꯥꯏꯔꯤꯛꯀꯤꯒꯨꯝꯕ ꯈꯟꯅꯁꯤꯔꯣ꯫
ꯇꯜꯂꯦ꯫ ꯅꯪ ꯂꯤꯅꯤꯡꯕ ꯋꯥꯔꯤ ꯀꯔꯤꯔꯥ ꯇꯣꯞꯄꯤꯛ ꯑꯃꯒꯨꯝꯕ ꯄꯨꯊꯣꯛꯑꫭꯁꯦ꯫
ꯀꯔꯤ ꯋꯥꯔꯤ ꯄꯨꯊꯣꯛꯁꯤꯔꯣ ꯑꯩ
ꯁꯣ
ꯂꯣꯛꯇꯥꯛ ꯂꯦꯛꯇꯨ ꯀꯩꯗꯉꯩ ꯄ꯭ꯂꯥꯟ ꯇꯧꯈ꯭ꯔꯦ꯫
ꯈꯪꯗꯦ ꯑꯁ ꯑꯩꯈꯣꯏ ꯆꯠꯃꯤꯟꯅꯁꯦ ꯍꯥꯏꯕ ꯅꯨꯄꯥꯗꯨꯅ ꯐ꯭ꯔꯥꯏꯗꯦꯗ ꯆꯠꯁꯦ ꯍꯥꯏꯔꯒ ꯑꯃꯨꯛ ꯁꯟꯗꯦꯗ ꯆꯠꯁꯦ ꯍꯥꯏꯌꯦ ꯑꯗꯨꯒꯤ ꯈꯪꯗꯦ꯫ ꯈꯣꯏꯁꯨ ꯍꯣꯏꯗꯤ ꯍꯣꯏꯗꯤ ꯒꯔꯤ ꯂꯩ ꯗꯕꯅꯤꯅ ꯃꯤꯅ ꯆꯠꯁꯦ ꯍꯥꯏꯕ ꯃꯇꯝꯗ ꯆꯠꯇ꯭ꯔꯗꯤ ꯆꯠꯄ ꯐꯪꯉꯣꯏ
ꯒꯥꯔꯤ ꯔꯤꯖꯥꯕꯒꯨꯝꯕ ꯆꯠꯂꯣꯅꯦ ꯎꯪ ꯄꯩꯁꯥ ꯂꯩꯔꯗꯤ꯫
ꯑꯩꯈꯣꯏ ꯄꯩꯁꯥ ꯂꯩꯕ꯭ꯔꯥꯅꯦ ꯐꯔꯣ
ꯂꯩꯕꯒꯤ ꯆꯠꯄ ꯑꯣꯏꯔꯕꯅꯤꯅ
ꯑꯩꯈꯣꯏ ꯄꯩꯁꯥ ꯄꯥꯏꯕ꯭ꯔꯅꯦ ꯑꯩꯈꯣꯏ ꯄꯩꯁꯥ ꯄꯥꯏꯔꯗꯤ ꯑ ꯌꯥꯔꯦꯍꯦ
ꯍꯣꯏ ꯄꯥꯏꯔꯗꯤ ꯀꯩꯗꯧꯕ
ꯑꯩꯈꯣꯏ ꯄꯩꯁꯥ ꯄꯥꯏꯔꯗꯤ ꯁꯤꯗ ꯂꯩꯔꯣꯏ ꯃꯄꯥꯟꯗ ꯆꯠ
ꯃꯤ
ꯎꯝ ꯍ ꯍꯗꯤ
ꯃꯄꯥꯅꯗ ꯆꯀꯤꯅꯨ
ꯄꯩꯁꯥ ꯄꯥꯏꯗꯤ ꯀꯣꯏꯕ ꯑꯗꯨꯝ ꯆꯠꯈꯔꯔꯥꯅꯤ ꯎꯝ ꯎꯝ
ꯀꯩꯗꯧꯕ ꯀꯣꯏꯔꯒ ꯀꯔꯤ ꯐꯕ ꯂꯩꯕ꯭ꯔꯅꯤ
ꯍ
ꯍꯥꯥ
ꯍꯥꯥ
ꯀꯣꯏ ꯀꯣꯏ ꯆꯠꯂ‌ꯦ
ꯀꯣꯏꯕ ꯆꯠꯄꯁꯦꯅ ꯑꯩꯗꯤ ꯅꯨꯡꯉꯥꯏꯇꯕ꯭ꯔꯅꯦ ꯍꯣꯏꯗꯤ ꯌꯥꯝ ꯅꯨꯡꯉꯥꯏꯌꯦ ꯃꯤꯒꯤ ꯀꯔꯤ ꯀꯔꯤꯅꯣ ꯑꯅꯥꯕ ꯑꯗꯨꯝ ꯎꯋꯦꯅ ꯃꯐꯝꯁꯨ ꯐꯖꯕ ꯎꯕ ꯐꯪꯉꯦ
ꯐꯧ ꯐꯩ
ꯏꯁꯥ ꯄꯥꯏꯔꯤ ꯈꯣꯏꯗꯤ ꯀꯣꯏꯕ ꯑꯗꯨꯨꯝ ꯆꯠꯀꯅꯤ ꯑꯁꯤꯗ ꯂꯩꯔꯁꯨ
ꯑꯩ ꯄꯨꯁ ꯄꯕꯤꯌꯣ ꯀ‌ꯣ
ꯄꯨꯅꯤꯗꯦꯗ ꯅꯣꯏꯕꯨꯗꯤ
ꯀꯩꯒꯤ ꯄꯨꯅꯤꯡꯗꯕ꯭ꯔꯣ
ꯅꯨꯡꯁꯤꯔꯦ ꯅꯣꯏꯒꯤ ꯅꯆꯥꯛꯁꯤꯡꯗꯣ ꯝ
ꯑꯣꯔꯦꯗ ꯀꯝꯗ
ꯀꯄꯣ ꯇꯒꯦ ꯁꯤ ꯄ ꯐꯥꯒꯤ ꯇꯥꯎꯕꯅꯦꯗ ꯅꯪꯉꯣꯟꯗ ꯀꯤꯅꯤꯉꯥꯏ ꯃꯥꯟꯕ꯭ꯔꯥ ꯑꯩꯁꯦ
ꯍ‌ꯣꯏ ꯀꯔꯃꯣꯏ
ꯎꯝ
ꯑꯩꯗꯤ ꯃꯤ ꯐꯥꯕꯅꯤꯅꯀꯣ
ꯃꯤ ꯀꯤꯕ ꯂꯩꯇꯦ ꯑꯩꯈꯣꯏꯗꯤ
ꯅꯪꯗꯤ ꯑꯃꯨꯛ ꯌꯥꯈ꯭ꯔꯕꯣ
ꯀꯃꯤ ꯑꯦ
ꯅꯅꯤ ꯅꯪꯒꯤꯌꯥꯗꯦ ꯍꯥꯏꯕ ꯅꯠꯇ꯭ꯔ
ꯎꯝ ꯌꯥꯈꯦꯃꯣ ꯑꯩꯅ ꯁꯦꯝꯕꯤꯕꯅꯤꯅ ꯁꯤꯁꯦ
ꯑꯩꯅ ꯁꯦꯝꯕꯤꯕꯅꯦ ꯍꯣꯏ ꯑꯁꯤ ꯑꯩꯈꯣꯏ ꯒ꯭ꯔꯨꯞꯇ ꯌꯥꯎꯕꯁꯤꯡꯗꯣ ꯈꯪꯅꯕ ꯃꯤ ꯌꯥꯎꯕ꯭ꯔꯥ ꯅꯣꯏ ꯅꯣꯏꯁꯨ
ꯌꯥꯎꯗꯦꯗ ꯅꯪ ꯈꯛꯇꯅꯤꯗ ꯃꯥꯅ ꯍꯪꯕ
ꯆꯤꯟꯊꯕ
ꯈꯪꯅꯕ ꯌꯥꯎꯗꯦ
ꯑꯩꯗꯤ ꯈꯪꯕ ꯌꯥꯝ ꯌꯥꯎꯈ꯭ꯔꯦ ꯇꯔꯥ ꯒꯨꯝꯃꯦ ꯍꯦꯟꯈ꯭ꯔꯦ ꯑꯩꯅ ꯈꯪꯅꯕ
ꯑꯈꯣꯏꯁꯨ ꯌꯥꯎꯔꯝꯃꯅꯤ ꯗꯨꯗ
ꯑꯣ ꯅꯣꯏꯁꯨ ꯌꯥꯎꯋꯦ ꯅꯣꯏ ꯅꯣꯏ ꯑꯅꯤꯅꯦ ꯏꯃꯥꯟꯅꯕꯤ ꯑꯁꯤꯗ ꯂꯥꯏꯕ ꯑꯅꯤ ꯑꯗꯒꯤ ꯑꯍꯨꯝ ꯑꯁ ꯇꯔꯥ ꯍꯦꯂꯗ ꯆꯪꯕ
ꯎꯝ
ꯕꯟꯗꯣ ꯑꯃꯨꯛ ꯍꯥꯡꯈ꯭ꯔꯕ꯭ꯔꯥꯀꯣ
ꯟ ꯇꯧꯕꯗꯣ ꯄꯣꯠ ꯆꯩ ꯦꯂꯤꯚꯔꯤ ꯌꯥꯝꯅ ꯆꯠꯇ꯭ꯔꯦꯕ
ꯄꯕꯤꯗ ꯑꯔꯣꯝꯅ ꯇꯧꯕꯕꯗꯨꯔꯥ
ꯈꯪꯗꯦ ꯑꯣꯏꯔꯝꯅꯤ
ꯈꯪꯗꯦ ꯂꯩꯥꯕ꯭ꯔꯥ ꯂꯩꯇꯕ꯭ꯔꯥ
ꯂꯤꯕꯔꯤꯗ ꯍꯧꯗꯧꯗ
ꯑꯣ ꯗꯂꯤꯚꯔꯤ ꯂꯥꯛ ꯄ ꯍꯥꯎꯈ꯭ꯔꯦ ꯍꯟꯗ ꯚ꯭ꯌꯨꯒꯤꯁꯨ ꯑꯃ ꯂꯥꯎꯑꯣ ꯑꯦꯍꯣ ꯑꯃ ꯂꯥꯛꯈ꯭ꯔꯦ ꯉꯁꯤꯅ ꯃꯤꯅꯤꯒꯤ ꯄꯩꯁꯥꯄꯥ
ꯑꯁ ꯄꯥꯏꯗꯦꯗꯣ ꯑꯩꯗꯣ ꯇꯦꯕ꯭ꯂꯦꯠ ꯑꯃ ꯂꯩꯁꯤꯔꯅ ꯇꯧꯕ
ꯑ ꯅꯨꯡꯉꯥꯏꯀꯦ ꯐꯣꯟꯁꯨ ꯑꯅꯤ ꯑꯍꯨꯝ ꯄꯥꯏꯔꯒ ꯇꯦꯕ꯭ꯂꯦꯠꯃꯨꯛ ꯂꯧꯥꯎꯋꯦ ꯎ ꯂꯦꯞꯇꯣꯄ ꯑꯣꯏꯅ ꯂꯑꯣꯣ
ꯑꯁꯂꯦ ꯇꯣ ꯇꯤ ꯇꯥꯃꯟꯒ꯭ꯔꯦ ꯄꯥꯏꯂ ꯏꯇꯦ
ꯃꯂ ꯎꯕ ꯌꯥꯏꯅ ꯑꯁ ꯑꯗꯨꯝ ꯑꯁꯤꯗ ꯐ꯭ꯔꯤ ꯂꯥꯏꯕ ꯁꯔꯨꯛꯄꯨꯗꯤ ꯅꯪ ꯀ꯭ꯂꯥꯁ ꯂꯣꯏꯔꯒ ꯊꯕꯥꯛ ꯇꯥꯎꯋꯅ ꯊꯥ ꯑꯅꯤ ꯑꯍꯨꯝꯒꯨꯝꯕ ꯊꯕꯛ ꯇꯧꯔꯗꯤ ꯐꯪꯈ꯭ꯔꯅꯤ ꯅꯪ ꯂꯦꯞꯇꯣꯞꯇꯣ ꯏꯕꯨꯡꯉꯣ
ꯏꯁ ꯊꯥ ꯑꯃ
ꯑ
ꯂꯤꯁꯤꯡ ꯇꯔꯨꯛꯈꯛ ꯑꯣꯏꯕ ꯊꯕꯛꯁꯤꯡꯗꯨꯕꯨ
ꯑꯗꯨ ꯑꯣꯏꯔꯁꯨ ꯁꯦꯚꯤꯡ ꯇꯧꯔꯒ ꯇꯧꯕꯅ ꯃꯥꯒꯤ ꯄꯩꯁꯥꯁꯨ ꯄꯥꯏꯔꯗꯤꯦ ꯑꯗꯨꯝ
ꯄꯥꯏꯗꯤ ꯄꯥꯏꯗꯤ
ꯃꯥꯡꯍꯜꯂꯦ ꯄꯩꯁꯥꯗꯣ ꯄꯥꯝꯃꯨꯑꯦ
ꯂꯦꯞꯇꯣꯞ ꯊ ꯑꯁ ꯀꯗꯥꯗꯤ ꯁꯤꯛꯁꯇꯤ ꯁꯕꯦꯟꯇꯤ
ꯅꯣꯏ ꯌꯨꯝꯗꯁꯨ ꯈꯔ ꯄꯤꯌꯣ ꯍꯥꯏꯕ ꯌꯥꯏꯅ
ꯁꯤꯛꯁꯇꯤ ꯁꯦꯚꯦꯟꯇꯤꯗꯤ ꯀꯗꯥꯏꯗ ꯁ ꯄꯤ ꯄꯤꯔꯣꯏ ꯑꯗꯨꯅ ꯑ ꯈꯟꯕꯁꯦ ꯇꯦꯕ꯭ꯂꯦꯠꯀꯨꯝꯕ ꯊꯥꯔꯇꯤ ꯐꯥꯏꯚ ꯊꯥꯔꯇꯤ ꯁꯤꯛꯁ ꯄꯤꯕꯒꯨꯝꯕꯀꯣ
ꯑꯗꯨ ꯑꯣꯗꯤꯠ ꯅꯦꯛꯁꯔ ꯃꯣꯛꯂ ꯑꯣ
ꯇꯕ꯭ꯂꯦꯠꯗꯤ ꯄꯥꯝ ꯂꯩꯗꯗ
ꯑꯁ ꯑꯗꯨꯝ ꯀꯌꯥ ꯍꯥꯏ ꯀ꯭ꯂꯥꯁ ꯆꯨꯝꯃ ꯖꯣꯏꯟ ꯇꯧꯕ ꯑꯗꯨꯝ ꯂꯥꯏꯔꯤꯛ ꯃ ꯌꯦ ꯇ ꯆꯤꯡꯟ ꯇ ꯃꯥ
ꯎꯝ ꯂꯥꯏꯔꯤꯛ ꯄꯥꯕꯅꯤꯅ ꯍꯣꯏ
ꯄꯥꯗꯦ ꯄꯥꯗꯦ ꯀꯣ ꯋꯥꯒ
ꯂꯥꯏꯔꯤꯛ ꯄꯥꯕꯅꯤꯅ ꯑꯣꯗꯤ ꯌꯥ ꯑꯥ ꯂꯥꯏꯔꯤꯛꯁꯦ ꯄꯥꯗꯕ ꯀꯨꯏꯔꯦ ꯑꯩꯈꯣꯏꯗꯤ
ꯀꯩ ꯍꯥꯏꯕ
ꯂꯥꯏꯔꯤꯛ ꯄꯥꯗꯕ ꯀꯨꯏꯈ꯭ꯔꯦ ꯑꯩꯣꯏꯗꯤ
ꯎꯝ ꯄꯥꯎ ꯄꯥꯎ
ꯄꯥꯁꯨꯦ ꯄꯅꯤꯡꯗꯦ ꯂꯔꯤꯛꯁꯦ ꯀꯔꯤꯒꯤꯔꯥ ꯀꯥꯎꯈꯔꯦ
ꯀ꯭ꯂꯥꯁ ꯑꯦꯂꯚꯦꯟꯒꯤ ꯑꯃꯨꯛ ꯄꯥꯏꯅꯦ ꯑꯃꯨꯛ
ꯑꯦꯛꯖꯥꯝ ꯊꯥꯒꯦꯔꯅ
ꯍꯟꯗꯛꯇꯤ ꯊꯥꯔꯣꯏꯗ ꯅꯦꯛꯁ ꯅꯦꯛꯁ ꯏꯌꯥꯔꯒꯨꯝꯕ ꯅꯦꯛꯁ ꯏꯌꯥꯔ ꯊꯝꯕ ꯅꯦꯛꯁ ꯅꯦꯛꯁ ꯍꯟꯗꯛꯇꯤ ꯑꯁ ꯌꯥꯔꯣꯏꯗ ꯂꯥꯏꯔꯤꯛꯁꯨ ꯄꯥ
ꯄꯥꯗꯅꯁꯨ ꯑꯗꯨꯝ ꯊꯥꯕ ꯌꯥꯏꯅ
ꯑꯁ ꯇꯅꯤꯡꯗꯦ ꯄꯥꯗ ꯀꯃꯥꯏꯅ ꯊꯥꯅꯤ
ꯃꯇꯥꯗꯣ ꯄꯥꯝꯃꯨꯑꯦ ꯍꯥꯏꯕꯅꯤꯗ
ꯊꯣꯛꯑꯣꯏꯗ ꯊꯥꯔꯁꯨ ꯄꯥꯗꯕꯗꯨꯕꯨ
ꯑꯗꯨꯕꯗꯤ ꯄꯔꯒ ꯊꯥꯎ ꯅ ꯑꯗꯨꯗꯤ
ꯑꯁ ꯍꯟꯗꯛꯇꯤ ꯉꯝꯃꯔꯣꯏꯗ
ꯑꯉꯥꯡ ꯑꯣꯏꯔꯅꯤꯅ ꯌꯥꯏꯗ ꯍꯣꯏ ꯅꯣꯏꯗꯤ
ꯑ ꯑ ꯌꯥꯝ ꯑꯍꯦꯟ ꯅꯣꯏꯕꯗꯨ ꯍꯥ ꯍꯥ ꯍꯥ
ꯑꯈꯣꯏꯗꯤ ꯁꯤꯕꯀꯦ ꯀꯨꯏꯔꯔꯣꯏ ꯇꯤꯚꯤ ꯀꯦ ꯇꯥꯎꯅꯤꯡꯉꯥꯏ ꯀꯨꯏꯔꯦꯔꯣꯏ
ꯋꯥꯈꯜꯅꯦꯅꯦꯗꯣ
ꯏꯁ ꯋꯥꯈꯜꯗꯤ ꯌꯥꯝ ꯑꯉꯥꯡ ꯑꯣꯏꯔꯒ ꯂꯩ ꯋꯥꯈꯗꯗꯤ ꯆꯍꯤꯅ ꯌꯥꯗ꯭ꯔꯦꯗꯤ ꯋꯥꯈꯜꯗꯗꯤꯁ ꯆꯍꯤ ꯑꯩꯠꯇꯤꯟꯒꯨꯝꯕ ꯈꯛꯇ ꯇꯜꯂꯦꯗ ꯑꯈꯣꯏꯗꯣ
ꯒ꯭ꯔꯦꯖꯨꯑꯦꯁꯟ ꯂꯥꯁ ꯏꯌꯥꯔ ꯈꯛ ꯂꯣꯏꯔꯒ ꯃꯨꯛꯀꯅꯨ ꯀꯣ
ꯂꯣꯏꯗꯔꯤꯌꯦ
ꯂꯣꯏꯗ꯭ꯔꯤꯕꯣ
ꯑꯥ
ꯀꯔꯤꯕꯥ
ꯂꯜꯣꯏꯗ꯭ꯔꯤꯌꯦ ꯑꯈꯣꯏꯗꯤ
ꯂꯣꯏꯔꯝꯃꯅꯤꯗ
ꯂꯨꯃꯦ
ꯑꯥꯝ
ꯁꯥꯗ꯭ꯔꯣ ꯅꯣꯏꯗꯤ
ꯌꯥꯝ ꯐꯠꯇꯦꯗ ꯑꯩꯈꯣꯏꯁꯨ ꯂꯣꯏꯗ꯭ꯔꯤꯌꯦ ꯑꯈꯣꯏꯁꯨ
ꯎꯝ ꯉꯥꯏꯌꯣ ꯑꯩꯈꯣꯏ ꯀꯣꯂꯦꯖꯀꯤ ꯅꯪ ꯀꯣꯂꯦꯖ ꯆꯠꯄ ꯃꯇꯝꯗ ꯍꯅꯥꯎꯗꯣ ꯂꯥꯎꯕ ꯌꯥꯝꯅꯦ ꯃꯅꯨꯡꯒꯤꯗꯣ ꯌꯥꯝ ꯍꯥꯎꯕꯅꯦ꯫
ꯈꯪꯗꯦꯅ ꯑꯩꯗꯤ
ꯄꯪꯉꯦ ꯌꯥꯝ ꯆꯥꯎꯕ ꯂꯪꯕꯅꯦ
ꯒꯦꯝꯕꯤꯂꯦꯁꯀꯤ ꯅꯪ ꯄꯨꯕꯤꯔꯛꯄ꯭ꯔꯣ
ꯅꯪꯗꯤ ꯀꯤꯅꯔꯥꯀꯣ
ꯈꯪꯗꯦꯅꯦ ꯑꯗꯨ ꯃꯥꯥꯏ ꯇꯧꯒꯅꯨꯀꯣ
ꯑꯦ ꯈꯣꯏꯗꯤ ꯅꯣꯏꯕꯣ꯫
ꯏꯁ ꯀꯩ ꯈꯪꯗꯕ꯭ꯔꯥ
ꯅꯣꯏꯕꯨ ꯈꯪꯗꯔꯦ꯫
ꯈꯪꯉꯨ ꯈꯪꯉꯨ ꯍꯪꯉꯣ
ꯌꯥꯝꯕꯗꯤ ꯍꯣꯏ ꯁꯦꯡꯕꯒꯤ꯫
ꯑꯅꯤ ꯍꯨꯝ ꯈꯥꯎ ꯑꯣꯏꯔꯁꯨ ꯄꯨꯔꯛ ꯑꯣ ꯍꯦ ꯀꯔꯤꯅ ꯑꯦ ꯆꯥꯕ ꯐꯪꯗꯕꯒꯤ ꯍꯥꯏꯕꯅꯤꯅ